ꯗꯧꯔꯤꯒꯦ
ꯎ
ꯍꯥꯥ
ꯗꯤꯌꯦ
ꯑꯣ ꯑ ꯍꯔꯤꯁꯅꯥꯔꯝꯕ꯭ꯔꯣ
ꯁꯥꯟꯅꯔꯝꯃꯦ
ꯑꯦ ꯑꯗꯨꯗꯤ ꯀꯃꯥꯏꯅ ꯇꯧꯅꯤ ꯊꯃꯣꯔꯥ
ꯊꯪ ꯀꯗꯍꯦ ꯃꯥ ꯑꯗꯨꯝ ꯑꯩꯅ ꯐꯣꯟ ꯇꯧꯔ ꯑꯦ ꯍꯥꯏꯕꯗꯤꯩ ꯑꯗꯨꯝ ꯁꯥꯟꯅꯖꯔꯣꯅ ꯍꯥꯏꯔꯒ ꯑꯗꯨꯝ ꯊꯝꯈ꯭ꯔꯦ
ꯑ ꯃꯤꯅꯤꯗ꯭ꯔꯥ ꯑꯃꯨꯣ ꯍꯥꯏ
ꯈ꯭ꯔꯤꯁꯇꯧ ꯈ꯭ꯁꯇ ꯅꯪꯗ ꯅꯨꯄꯥ ꯀꯤꯕ ꯃꯥꯟꯕ꯭ꯔꯥ
ꯆꯂꯣ ꯍꯦ ꯅꯠꯇꯦ ꯏꯁ ꯀꯔꯤꯗꯤ ꯅꯨꯡꯉꯥꯏꯇꯕꯩ ꯇꯧꯕꯤꯔꯒ ꯅꯨꯄꯤꯁꯦ ꯌꯥꯝꯅ ꯄꯥꯝꯃꯦꯕ ꯎ ꯐꯖꯛꯄꯅꯦ
ꯏꯤꯁ ꯌꯥꯅꯦ ꯍꯥꯏꯦꯕ ꯌꯥꯅꯦ ꯍꯥꯏꯦ ꯄꯥꯎ
ꯌꯥꯃꯤꯅꯥ
ꯆꯥꯛ ꯆꯥꯔꯕꯣ ꯀꯩꯅꯣ
ꯆꯥꯅꯦ ꯑꯩ ꯆꯥꯛ ꯇꯥꯕ ꯌꯥꯗꯦꯕ
ꯍꯒ
ꯆ ꯍꯥꯎꯁ ꯆ ꯑ ꯈꯤꯇꯪ ꯁꯥꯔꯗꯤ ꯄꯨꯛ ꯁꯥꯔꯛꯄ ꯅ ꯍꯥꯟꯅ ꯂ ꯑꯃꯒꯤꯅꯦ ꯑꯩ ꯆꯥꯕ ꯌꯥꯗ꯭ꯔꯦꯕ ꯑ
ꯎ
ꯍꯥꯎꯒꯤ ꯌꯥꯗꯕ ꯑ ꯌꯥꯗ ꯅꯅ ꯃꯥꯅꯕꯤꯁ ꯦ ꯀ ꯍꯥꯥꯡꯃꯔꯣ ꯑꯃꯨꯛ ꯈ ꯁꯨꯝ ꯆꯤꯡꯁꯤꯜꯂꯛꯄꯅꯦ
ꯗꯤꯒ ꯆꯥꯗ꯭ꯔꯣ
ꯇꯔꯗꯝ ꯌꯥꯗ ꯁꯥꯎꯅ ꯁꯥꯎꯅ
ꯌꯦꯡꯒꯦꯡ ꯇꯣꯗꯅ
ꯎꯝ ꯌꯥꯗ ꯇꯧꯅ ꯀꯨꯝ ꯑꯩ ꯍꯥꯎ ꯐꯁꯤ ꯂꯩꯦꯅꯤ ꯅꯒꯣ ꯌꯥꯖꯕ ꯅꯃ ꯀꯩꯅꯣ ꯇꯧꯔ
ꯑꯗꯨ ꯃꯥꯥꯏꯝꯇ ꯋꯥꯔꯤꯒꯃꯥꯏ ꯇꯇꯔꯕ
ꯑꯁ ꯈꯪꯗꯦꯕ ꯑꯩꯈꯣꯏꯗꯤꯅꯦ ꯆꯥꯛꯁꯨ ꯊꯦꯡꯅ ꯆꯥꯕꯅꯤꯅ ꯀꯩ ꯍꯥꯏꯗꯣꯏꯅꯣ ꯑ ꯑꯗꯨꯝ ꯄꯨꯡ ꯑꯃꯨꯡ ꯕꯥꯔꯣꯐ ꯑꯌꯨꯛꯀꯤ ꯄꯨꯡ ꯕꯥꯔꯣꯐꯥꯎ ꯑꯃꯐꯥꯎ ꯑꯗꯨꯝ ꯂꯩꯕꯅꯤꯅ ꯀꯅꯥꯅ ꯅꯠꯇ꯭ꯔꯣ ꯑꯌꯨꯛꯇ ꯑꯌꯨꯛꯇ ꯕ꯭ꯔꯦꯛꯐꯥꯁꯇꯨꯗꯤ ꯄꯤꯑꯕ ꯄꯨꯡ ꯃꯥꯄꯟ ꯑꯗꯨꯋꯥꯏꯗ ꯄꯤꯑꯕ ꯑꯗꯨ ꯑꯣꯏꯔꯁꯨ ꯑꯄꯅꯒꯥꯏ ꯄꯔꯖꯨ ꯍꯣꯏꯗꯨ ꯍꯧꯒꯠꯂꯁꯨꯅꯦ ꯆꯠꯅꯤꯡꯗꯦꯕ ꯑꯩꯈꯣꯏꯒꯤ ꯃꯦꯁ ꯂꯩꯕꯁꯦ ꯂꯥꯞꯇꯦꯕ ꯂꯥꯞꯄꯦ ꯍꯥꯏꯗꯤ ꯈꯔ ꯆꯠꯂꯦ ꯍꯥꯏꯇꯥꯔꯦ ꯑꯗꯨꯅ ꯅꯣꯡꯒꯨꯝꯕ ꯇꯥꯔꯗꯤ ꯆꯠꯄ ꯌꯥꯝ ꯐꯔꯛ ꯇꯥꯏꯕ ꯑꯗꯨꯅ ꯑꯗꯨꯝ ꯕ꯭ꯔꯦꯛꯐꯥꯁꯀꯨꯝꯕꯗꯣ ꯑꯗꯨꯝ ꯆꯥꯍꯧꯗ꯭ꯔꯦ ꯆꯒꯂ ꯈꯪꯗꯦ ꯅꯨꯡꯗꯥꯡꯁꯨ ꯇꯨꯝꯕ ꯌꯥꯗꯕꯅꯤꯅ ꯊꯦꯡꯅ ꯇꯨꯝꯃꯕꯅꯤꯅ ꯍꯧꯒꯠꯄꯗꯣ ꯉꯝꯗꯦꯗꯅ ꯑꯌꯨꯛꯇ ꯇ ꯉꯥꯟ ꯇ ꯗꯦ ꯊꯨꯡ ꯇꯔꯦ ꯗꯦ
ꯑꯥ
ꯑ ꯥꯛ ꯆ꯭ꯔꯕꯅꯤ ꯄꯨꯡ ꯕꯥꯔꯣ ꯑꯃꯐꯥꯎ ꯑꯗꯨꯝ ꯆꯊꯣꯛꯇꯣ ꯍꯥꯡꯉ ꯂꯩꯕꯒꯤꯁꯦ ꯁꯥ ꯁꯥ ꯍꯥꯡ ꯈꯥꯡꯕ ꯉꯥꯛꯇ ꯇꯧꯔ ꯂꯩꯔꯕꯗꯤ ꯍꯦꯟꯃꯜꯂꯛꯄꯒꯤꯅꯦꯕ
ꯑꯣ ꯑꯗꯨ ꯀꯔꯤꯅꯣ ꯅꯕꯨꯛꯇꯣ ꯀꯨꯏꯅꯁꯨ ꯍꯥꯡꯉ꯭ꯔꯁꯨ ꯆꯥꯕ ꯆꯥꯡ ꯅꯥꯏꯗꯁꯨ ꯍꯦꯟꯖꯜꯂꯛꯇꯣꯏꯅꯦ ꯑꯗꯨꯗꯨꯅ ꯆꯥꯕ ꯊꯛ ꯑꯗꯨꯗꯣ ꯈꯔ ꯁꯦꯟꯅꯔꯣ ꯅꯪ ꯑꯗꯨ ꯅꯥꯏ ꯍꯥꯏꯔꯗꯤ
ꯎꯝ ꯑꯥ
ꯅꯪ ꯅꯣꯏ ꯁꯥꯏꯗꯤ ꯐꯣꯟ ꯇꯧꯅꯗꯕ꯭ꯔꯣ ꯇꯧꯔꯛꯑꯣꯏꯕ꯭ꯔ
ꯍꯣꯏ ꯁꯥꯏꯗꯣ ꯈꯪꯗꯦꯗ ꯇꯧ ꯑꯩ ꯈꯪꯗꯦ ꯊꯕꯛ ꯌꯥꯝ ꯆꯤꯜꯂꯦ ꯕꯣꯜꯁꯨ ꯅ ꯍꯣꯔꯦꯟ ꯎꯝ
ꯑꯥꯎ ꯍꯥꯏꯔꯝꯃꯦꯕꯣ ꯂꯩꯌꯦꯅ
ꯄꯨꯡ ꯇꯈꯥꯏꯗ ꯌꯥꯝ ꯐꯖꯩꯕ ꯑꯗꯨꯅ ꯑ
ꯖꯄꯥꯟꯒ ꯀꯩ ꯀꯩꯅꯣ ꯐ꯭ꯔꯥꯟꯁ ꯍꯥꯏꯕ꯭ꯔꯥ ꯀꯩꯅꯣꯝꯃ ꯍꯥꯏꯔꯝꯕ
ꯑ ꯀ ꯕ꯭ꯔꯥꯖꯤꯜ
ꯑꯣ ꯭ꯔꯖꯤꯟ ꯍꯥꯏꯕ ꯑꯃ ꯌꯦꯤꯡꯗꯤ ꯌꯦꯉ ꯈꯦꯡꯉꯅꯤ ꯈꯔ ꯇꯧꯔꯝꯕ
ꯑꯗꯤ ꯌꯦꯡꯉꯗꯥꯅꯦ ꯑꯗꯨꯅ ꯎꯗꯦ ꯌꯥꯗꯦ
ꯁ ꯊꯕꯛ ꯌꯥꯝ ꯁꯤꯟꯂꯤꯅ ꯂꯩ ꯅꯪꯍꯥ
ꯑꯗꯣ ꯌꯥꯝ ꯆꯤꯜꯂꯦ ꯑꯩ ꯍꯧꯖꯤꯛ ꯂꯣꯏꯔꯒ ꯏꯔꯨꯖꯅꯤ ꯋꯥꯏ ꯇꯦꯡꯅꯤ ꯑꯗꯨꯗꯨꯒ ꯕꯣꯜ ꯌꯦꯡꯉꯅꯤ ꯑꯗꯩꯗꯤ ꯀꯩꯅꯣꯝ ꯀꯩꯅꯣꯝ ꯏꯅꯤꯡꯉꯥꯏ ꯂꯩꯌꯦꯦ ꯑꯗꯨꯁꯨꯣ ꯑꯁ ꯑꯩ ꯈꯪꯗꯦꯕ ꯊꯕꯛ ꯈꯨꯠꯆꯤꯟ ꯑꯃꯅꯤꯅꯦ ꯑꯩ
ꯏꯕꯦꯝ ꯑꯃ ꯅꯪꯅ ꯄꯣꯜꯗ ꯉꯥꯎꯖꯕꯁꯦ ꯁꯤ ꯉꯥꯎꯋꯤꯗꯀꯣ
ꯉꯔꯥꯡ ꯍꯥꯏꯥꯏꯔꯦ ꯍꯧꯋꯦꯕꯀꯣ ꯑꯗꯨꯗꯤ ꯉꯔꯥꯡ ꯃꯈꯥꯏ ꯕꯥꯔꯣ ꯕꯥꯔꯣ ꯃꯈꯥꯏꯗ ꯂꯣꯏꯔꯅꯤꯕ
ꯑꯥ
ꯈꯥꯏꯗꯤ ꯂꯣꯏꯔꯅꯤꯗꯣ ꯇꯨꯝ ꯌꯥꯔꯔꯣꯏꯕ ꯑꯗꯨꯝꯗ ꯑꯩꯅ ꯀꯩꯅꯣꯝ ꯏꯔꯅꯤ ꯑꯁ ꯑꯩ ꯌꯥꯝ ꯊꯤꯅ ꯆꯤꯟꯅꯦ ꯍꯧꯖꯤꯛꯁꯦ ꯄꯨꯆꯤꯡꯅꯥꯟ
ꯍꯝ ꯆꯞ ꯆꯥꯕꯗꯣ ꯌꯥꯝ ꯊꯨꯏꯑꯕ
ꯣꯏꯔꯣ
ꯍꯣꯏ
ꯑ ꯊꯕꯛ ꯆꯥꯈꯤꯕ ꯑꯩꯅ ꯆꯥꯛ ꯂꯃꯤꯅꯤ ꯅꯠꯇ꯭ꯔꯗꯤ ꯋꯥꯔꯤꯗꯨ ꯁꯥꯟꯅꯕꯗ ꯄꯨꯡ ꯑꯃꯒ ꯂꯧꯋꯦ ꯄꯨꯡ ꯑꯃ ꯃꯈꯥꯏꯒ ꯂꯧꯕ ꯌꯥꯎꯕꯅꯦ
ꯑꯥ
ꯑꯁꯤꯗꯤ ꯀꯩꯅꯣ ꯑꯗꯨꯝ ꯀꯩ ꯍꯥꯏꯅꯤ ꯊꯨꯔꯁꯦ ꯊꯨꯔꯁꯦ ꯍꯥꯏꯕꯒꯤ ꯊꯨꯈꯤꯕꯩꯅꯦꯕ ꯑꯊ꯭ꯔꯗꯤ ꯄꯨꯡ ꯑꯥ ꯌꯧꯅ ꯂꯧꯕ ꯉꯝꯕꯅꯤꯀꯣ
ꯑ ꯃꯅꯦꯈꯣꯏ ꯌꯥꯝꯝ ꯅ
ꯅꯣꯏꯒ ꯐꯦꯡꯗꯣꯛꯎꯔꯕ
ꯐꯣꯟ ꯏꯃꯥꯟꯅꯕꯤ ꯆꯥꯛꯍꯧꯔꯤ ꯑꯩꯅ ꯋꯥꯏ ꯇꯩꯗꯕꯅꯦ ꯃꯣꯕꯥꯏꯜ ꯀꯦ ꯃꯦꯗꯥꯝ ꯑꯣ ꯅꯪ ꯇꯣꯡꯈ꯭ꯔꯅꯤꯅꯅꯦ ꯑꯩ ꯇ ꯇꯣꯛꯁꯨ ꯇ ꯇꯣꯛꯈ꯭ꯔꯦ
ꯏꯁ ꯇꯞꯅ ꯂꯣꯏꯁꯤꯜꯂ ꯇꯧꯔꯛꯑꯁꯨ ꯌꯥꯕꯗꯨꯕꯨ
ꯑꯩꯁꯦ ꯍꯧꯖꯤꯛꯁꯦ ꯕꯣꯜ ꯂꯩꯌꯦꯕ
ꯑꯥ
ꯑꯗꯨꯒꯤ ꯑꯩꯁꯦ ꯅꯪ ꯁꯅꯥꯍꯧꯗ꯭ꯔꯗꯤ ꯈꯔ ꯊꯦꯡꯉꯅꯤꯕ ꯑꯗꯨꯒꯤ ꯅꯪ ꯁꯨꯝ ꯇꯧ ꯇꯨꯝꯃꯅꯤ ꯑꯗꯨꯒꯤ ꯐꯔꯛ ꯌꯥꯝ ꯇꯥꯔꯅꯤꯕ ꯑꯗꯨꯒꯤ ꯑꯩꯗ ꯅꯪꯁꯨ ꯋꯥꯔꯝꯕꯅꯤꯅ ꯑꯩ ꯉꯥꯡꯁꯤꯟꯕꯗ ꯌꯥꯝ ꯅꯨꯡꯉꯥꯏꯗꯦꯕ
ꯁ ꯌꯥꯔ ꯄꯃ
ꯎꯝ ꯁꯤꯡꯕꯒꯤꯅꯦ ꯁ꯭ꯀꯨꯜ ꯀꯣꯂꯦꯖꯁꯦ ꯆꯠꯅꯤꯡꯗꯕꯅ ꯑꯩ ꯍꯌꯦꯡꯁꯦ ꯄꯩꯁꯥ ꯑꯃ ꯃꯔꯣꯝ ꯆꯣꯞꯄꯤꯕ
ꯑ ꯍꯌꯦꯡ ꯀ꯭ꯂꯥꯁ ꯇꯕ꯭ꯔꯣ
ꯅꯌꯦꯕ ꯑꯗꯣ ꯀꯩ ꯍꯥꯏꯔꯤꯅꯣ ꯀ꯭ꯂꯌꯥꯥꯁꯇꯣ ꯀꯩꯅ ꯑꯣꯖꯥꯁꯤꯡꯁꯦ ꯍꯧꯖꯤꯛꯀꯥꯟꯁꯦ ꯑꯣꯖꯥꯁꯤꯡ ꯁꯨꯇꯤ ꯑꯣꯏꯔꯤꯕꯅꯦꯕ ꯄꯥꯛ ꯂꯥꯛꯑꯁꯤꯔꯣ ꯑꯣꯖꯥ ꯈꯔꯅ ꯃꯍꯨꯠ ꯁꯤꯟꯅꯔꯅꯨ ꯃꯣꯏꯅ ꯉꯥꯏꯍꯥꯟ ꯊꯥ ꯑꯃꯇꯪ ꯀ꯭ꯂꯥꯁꯀ ꯊꯥ ꯑꯃ ꯁꯤꯂꯦꯕꯁ ꯂꯣꯏꯁꯤꯟꯈ꯭ꯔꯦꯕ
ꯎꯝ
ꯍꯧꯖꯤꯒꯤ ꯍꯧꯖꯤꯛꯁꯤꯅ ꯀꯩꯅꯣ ꯔꯤꯚꯥꯏꯁ ꯇꯧꯅꯤ ꯑꯣꯏꯗꯕꯗꯣ ꯄꯣ ꯄꯨꯡ ꯊꯥ ꯑꯃꯗꯣ ꯀꯅꯥꯅ ꯁꯤꯂꯦꯕꯁ ꯂ ꯑꯣꯏꯅꯒꯦ ꯍꯥꯏꯕ ꯀ ꯐꯖꯅ ꯇꯥꯛꯇꯦꯕ ꯑꯗꯨꯝ ꯍꯧꯖꯤꯛꯁꯦ ꯒ꯭ꯌꯥꯟꯃꯤꯟ ꯇꯥꯗꯦꯕ ꯍꯥꯏꯗꯤ ꯖꯨꯅꯤꯔ ꯁꯤꯡ ꯑꯦꯛꯖꯥꯝ ꯍꯧꯗꯣꯔꯦꯕ ꯗꯦꯠ ꯇꯦꯟꯗꯒꯤ
ꯖꯨꯅꯤꯌꯔꯗꯤ ꯀꯌꯥ ꯁꯦꯃꯤꯁꯇꯔꯒꯦ
ꯁꯤꯦꯃꯤꯁꯇꯔ ꯊꯥꯔꯠ ꯑꯇꯣꯞꯄꯁꯤꯡ ꯑꯩꯈꯣꯏ ꯐꯤꯞꯁꯤꯟꯒꯤ ꯃꯈꯥꯥꯁ ꯐꯣꯔ ꯁꯦꯟ ꯊꯥꯔꯠ ꯍꯦꯟ ꯍꯣꯏꯅ ꯑꯗꯨꯒꯤ ꯑꯦꯛꯖꯥꯝ ꯗꯦꯗ ꯇꯦꯟꯗꯩ ꯂꯩꯕꯅꯤꯅ ꯑꯣꯖꯥꯁꯤꯡꯁꯨ ꯑꯩꯈꯣꯏ ꯀꯣꯂꯦꯖꯁꯤꯗ ꯁꯦꯟꯇꯔ ꯇꯥꯅꯤꯕ
ꯎꯝ
ꯑꯗꯨ ꯑꯗꯨꯅ ꯈꯔ ꯍꯥꯏꯗꯤ ꯈꯔ ꯁ꯭ꯀꯨꯜꯗꯣ ꯀꯣꯂꯦꯖꯇꯣ ꯈꯔ ꯍꯟꯅ ꯍꯜꯂꯛꯄꯁꯨ ꯌꯥꯏꯑꯕꯀꯣ ꯍꯪꯗꯦ ꯑꯗꯨꯗꯣ ꯒ꯭ꯌꯥꯟ ꯃꯝ ꯇꯥꯗꯅ ꯀ꯭ꯂ ꯇꯧꯕ ꯏ ꯄꯥꯕꯅ ꯑꯩ ꯁꯤ ꯅꯤ ꯎꯝ
ꯑꯁꯕꯥꯗꯤ ꯋꯥꯔꯝꯅꯤꯗꯀꯣ
ꯍꯣꯏ ꯍꯣꯏ ꯁꯥꯏꯌꯦ ꯑꯗꯣ ꯀ꯭ꯂꯥꯁꯇ ꯑꯩ ꯁꯤ ꯊꯝꯃꯦꯕ ꯑꯗꯨꯗꯨꯅꯦ ꯑꯦ ꯁꯤꯗꯨꯁꯨꯅꯦ ꯐꯪꯗꯕ ꯑꯩꯈꯣꯏꯗ ꯄꯥꯛ ꯐꯪꯗꯕ ꯃꯤꯅ ꯃꯃꯥꯡꯗ ꯐꯪ ꯈꯝꯖꯤꯟꯕꯒꯤꯀꯣ
ꯑꯗꯨꯅ ꯑ ꯇꯥꯟꯅꯧ ꯌꯥꯗ꯭ꯔꯣ ꯃꯃꯥꯡꯗ
ꯃꯃꯥꯡ ꯕꯁꯇꯣ ꯈꯛꯇ ꯐꯪꯉꯦꯕ ꯑꯗꯨ ꯃꯃꯥꯡꯕꯁꯇꯨ ꯃꯤꯅ ꯐꯝꯈ꯭ꯔꯅꯤ ꯃꯣꯏ ꯑꯣꯏꯅꯅ ꯂꯥꯛ ꯉꯟꯊ ꯂꯥꯛꯑꯕ ꯑꯩꯈꯣꯏꯗꯤ ꯍꯣꯁꯇꯦꯜ ꯂꯩꯕꯅꯤꯅ ꯊꯤꯡ ꯍꯤꯡꯖꯠꯂꯤꯕꯣ
ꯑꯥ
ꯃꯣꯏꯒꯤ ꯄꯨꯡ ꯅꯤꯄꯥꯟ ꯃꯈꯥꯏ ꯅꯤꯄꯥꯜ ꯅꯤꯐꯨꯗ ꯀ꯭ꯂꯥꯁ ꯍꯧꯕꯅꯦꯕꯀꯣ ꯅꯤꯄꯥꯟꯗꯒ ꯌꯧꯔꯛꯑꯦꯕ ꯃꯤꯗꯤ ꯑꯩꯈꯣꯏꯗꯤ ꯄꯨꯡ ꯅꯤꯄꯥꯟꯗ ꯍꯧꯒꯠꯂꯒꯠ ꯂꯣꯏꯁꯤꯟꯕ ꯍꯧꯋꯦ ꯑꯗꯨꯗ ꯀꯃꯥꯏꯅ ꯇꯧꯔꯒ ꯅꯠꯇ꯭ꯔꯥ
ꯈꯔ ꯉꯟꯅ ꯊꯣꯛꯑꯣ ꯑꯉꯥꯎꯕꯤꯌꯦ
ꯌꯥꯗꯦ ꯃꯩꯌꯥꯡꯅꯦ ꯑꯗꯨꯝ ꯃꯣꯏꯅ ꯂꯧꯕ ꯌꯥꯗꯦꯕ ꯈꯠꯅꯕ ꯁꯤꯅꯦꯕꯦꯝ ꯑꯃ ꯀꯗꯥꯏꯗꯒꯤ ꯑꯗꯨꯒꯨꯝꯕꯗꯣ ꯉꯝ ꯆ ꯑꯗꯨꯣꯏꯗꯣ ꯑꯩꯈꯣꯏꯗꯣ ꯈꯔ ꯐꯪꯕ ꯖꯥꯠꯗ ꯐꯪꯃꯦ ꯑꯗꯨ ꯑꯣꯏꯔꯁꯨ ꯍꯪꯗꯦꯗ ꯄꯩꯁꯥꯥꯁꯦ ꯆꯥꯇ꯭ꯔꯦ ꯌꯥꯡꯈꯩ ꯆꯥꯇ꯭ꯔꯦ ꯌꯥꯩ ꯊꯤꯌ ꯊꯤꯌꯣ ꯅꯣꯇꯕ ꯇꯝ ꯎꯝꯪ ꯍꯧ꯭ꯔ ꯇꯅ ꯈꯥꯎꯖꯥꯡ
ꯆꯥꯇ꯭ꯔꯦꯠ ꯌꯥꯡꯈꯩ ꯍꯥꯏꯁꯦ ꯀꯩꯅꯣ ꯀꯔ ꯀꯔꯝ ꯊꯤꯕꯗꯤ ꯑꯗꯨꯝ ꯊꯤꯕꯩꯔꯣ ꯀꯩꯅꯣ
ꯅꯠꯇ꯭ꯔꯦ ꯑꯝꯇꯦ ꯍꯥꯏꯁꯤꯔꯣꯑꯣ
ꯑꯥ
ꯊ ꯆꯍꯤ ꯈꯨꯗꯤꯡꯒꯤ ꯑꯦꯁꯤ ꯄꯩꯁꯥ ꯊꯤꯅꯤꯗꯅ ꯁꯟ ꯈꯔ ꯆꯥꯅꯤ ꯑꯩ ꯇꯅ ꯑ ꯁꯂ
ꯑꯗꯨꯗꯤ ꯃꯣꯏꯗꯤ ꯌꯥꯝ ꯇꯥꯡꯃꯜꯂꯦꯀꯣ
ꯇꯥꯏ ꯈꯠꯅꯔ ꯈꯠꯅꯔꯝꯃꯦ ꯃꯈꯣꯏ ꯐꯪꯗꯦ ꯁꯤꯁꯦ ꯄꯥꯛ ꯇꯥ ꯈꯠꯅꯔ ꯈꯠꯅꯔ ꯈꯠꯅꯔ ꯑ ꯁꯤꯉꯥꯏꯗꯦ ꯁꯥꯕꯁꯨ ꯂꯣꯏꯔꯦ ꯂꯣꯏꯔꯛꯄꯁꯨ ꯁꯥ ꯑꯃ ꯅꯪ ꯍꯪꯅꯕꯩꯅꯦ ꯃꯔ ꯑꯍ ꯁꯨꯅꯌꯥ ꯇꯨꯝꯕꯗꯣ ꯄꯨꯡ ꯉꯥꯡꯁꯦ ꯑꯩ ꯀꯣꯛ ꯌꯥꯝ ꯆꯤꯛꯑꯦꯕ ꯑꯗꯨꯗꯤ ꯑꯩꯗꯤ ꯉꯟꯇꯥ ꯇꯨꯝꯈ꯭ꯔꯦꯕ ꯄꯨꯡ ꯇꯔꯥꯃꯊꯣꯏ ꯃꯈꯥꯏꯗ ꯇꯨꯝꯕ ꯃꯥꯜꯂꯦꯕ ꯇꯔꯥꯃꯥꯊꯣꯏ ꯃꯈꯥꯏꯗ ꯑꯗꯨꯝ ꯍꯣꯏ ꯑꯗꯨꯃꯥꯏꯅ ꯇꯥꯔꯑꯝꯗꯥꯏ ꯇꯨꯝꯃꯦꯕ ꯑꯩꯁꯦ
ꯎꯝ
ꯑꯩꯈꯣꯏ ꯁꯥꯏꯗꯣ ꯑꯗꯨꯁꯨ ꯃꯥꯁꯨ ꯃꯥꯁꯨ ꯃꯁꯥ ꯅꯨꯡꯉꯥꯏꯇꯦ ꯍꯥꯏꯕ ꯍꯥꯏ ꯀꯣꯛꯇꯥꯛꯇ ꯇꯨꯝꯈ꯭ꯔꯦꯕ ꯃꯥꯒꯤꯦ ꯅꯨꯡꯊꯤꯟꯗ ꯇꯨꯝꯗꯕꯒꯤ
ꯑꯝ
ꯇꯨꯝꯈ꯭ꯔꯦ ꯑꯩꯁꯨ ꯇꯨꯝꯈ꯭ꯔꯦ ꯑꯗꯨ ꯄꯨꯡ ꯑꯅꯤ ꯃꯈꯥꯏꯗ ꯑꯩꯁꯤ ꯃꯤ ꯀꯛꯊꯂꯛꯑꯦ ꯑꯗꯨꯗꯨꯒ ꯄꯨꯡ ꯑꯍꯨꯝꯗꯨꯝ ꯕ ꯄꯨꯡ ꯑꯅꯤ ꯄꯨꯡ ꯃꯈꯥꯏꯗꯝ ꯇꯨꯝꯃꯦ ꯄꯨꯡ ꯑꯅꯤ ꯃꯈꯥꯏꯗ ꯃꯦꯀꯞ ꯊꯣꯛꯈ꯭ꯔꯦ ꯑꯥꯎ ꯁꯥ ꯃꯟꯕꯒꯤꯅꯦ ꯅꯪ ꯈꯪꯗꯕꯒꯤꯅꯦ ꯈꯨꯠ ꯁꯥ ꯑꯃꯅꯦ ꯁꯤꯗ
ꯑꯗꯨ ꯐꯦꯟ ꯏꯁꯇꯦꯟ ꯐꯦꯟ ꯃꯆꯥꯗꯣ ꯂꯩꯔ ꯇꯧ ꯌꯥꯗ꯭ꯔꯣ
ꯑꯁ ꯀꯗꯥꯏ ꯏꯁꯇꯦꯟ ꯐꯣ ꯏꯁꯇꯦꯟ ꯐꯦꯟꯒꯛ ꯑꯣꯏ ꯌꯥꯝꯖꯥꯟꯗꯦ ꯑ ꯆꯨꯝꯅꯒꯤ ꯐꯦꯟ ꯃꯊꯛꯇ ꯍꯨꯝꯃꯤꯗꯨꯕꯣ ꯑꯁꯥꯕ ꯉꯥꯛꯇ ꯅꯨꯡꯁꯤꯠ ꯉꯥꯛꯇ ꯍꯨꯃꯤꯟꯅꯔꯅꯤꯕ ꯍꯪꯕ꯭ꯔꯥ ꯀꯨꯂꯔ ꯀꯨꯂꯔ ꯄꯥꯏꯔꯤꯅꯦꯕ ꯀꯨꯜꯂꯔꯐꯧꯁꯨ ꯏꯁꯥꯁꯨ ꯅꯞꯃꯟꯗꯅ ꯄꯥꯏꯗꯦꯕ ꯑꯩꯈꯣꯏ ꯔꯨꯝꯗ
ꯎꯝ
ꯎꯝ ꯁꯥꯕꯁꯦ ꯑꯗꯨꯒ ꯊꯣꯡꯅꯥꯎ ꯍꯪꯕꯗꯤ ꯈꯔ ꯏꯪꯗꯕ ꯊꯣꯡꯅꯥꯎꯗꯣ ꯑꯃꯨꯛꯀ ꯀꯥꯡꯥꯟꯁꯦ ꯃꯩ ꯍꯋꯥꯣꯏ ꯄꯥꯏꯔꯛꯀꯅꯤꯕ ꯈꯪꯕ꯭ꯔꯥ
ꯑꯥ
ꯑꯗꯨꯗꯤ ꯑꯩꯔ ꯑꯍꯤꯡꯁ ꯏꯃꯥꯟꯅꯕꯤ ꯋꯥ ꯍꯧꯒꯠꯂꯦ ꯑꯗꯨꯗꯨꯒ ꯍꯗꯤꯗꯨꯣ ꯏꯁꯤꯡ ꯑꯌꯪꯕꯗꯤ ꯂꯨꯞꯄꯒ ꯁꯨꯞꯄ ꯇꯨꯝꯗꯣꯏꯅꯦꯕ
ꯑ
ꯑꯗꯨꯐꯧꯁꯨ ꯐꯗꯤꯁꯦꯠ ꯖꯔ ꯐꯪꯈꯤꯗꯧꯕ ꯃꯤ ꯀꯥꯕꯅ ꯑꯩꯁꯦ ꯁꯤꯔꯕꯅꯦ ꯉꯔꯥꯡꯁꯦ ꯑꯗꯨꯝ ꯇꯨꯝꯃꯁꯨ ꯀ ꯁꯝ ꯑꯥ ꯑꯩ ꯈꯪꯗꯕꯒꯤꯅꯦ ꯑꯩ ꯀꯣꯛ ꯃꯅꯨꯡꯁꯦ ꯃꯅꯝ ꯐꯔ ꯍꯠꯅꯗꯦꯕ ꯑꯩ ꯃꯅꯝꯒꯨꯝꯕ ꯁꯨꯃꯥꯏꯅ ꯍꯨꯃꯥꯡꯒꯨꯝꯕ ꯊꯣꯛꯈꯤꯕꯗꯨ
ꯑ
ꯑ ꯑꯗꯨꯣ ꯏ ꯄꯣꯁꯨ ꯁ ꯎꯝ ꯀꯦꯟꯗꯅ ꯀꯦꯟꯗꯅ ꯀꯣꯛꯇꯨꯃꯟ ꯃꯔꯤꯗꯨ ꯑꯩ ꯌꯥꯝ ꯋꯥꯔꯕꯅꯦꯀꯣ
ꯑꯥ
ꯅꯤꯡꯅ ꯁꯥꯃꯟꯈꯣꯏ ꯏꯁꯥ ꯅꯞꯄ ꯅꯞꯄ ꯉꯞꯄꯒꯅ
ꯑꯣ ꯐꯗꯤꯒ ꯁꯨꯝꯇꯣꯛꯑꯒ ꯇꯩꯊꯣꯛꯎ ꯌꯥꯗ ꯑꯣ ꯐꯗꯤ ꯐꯗꯤꯗꯣ
ꯐꯗꯤ ꯐꯗꯤ ꯆꯣꯠꯂꯦ ꯔꯦꯄꯔꯒꯨꯝꯕꯁꯦ ꯏꯁꯤꯡ ꯆꯣꯠꯍꯜꯂꯒ ꯁꯨꯞꯄꯤꯅꯦ ꯕꯅ ꯍꯥꯏꯅ ꯍꯥꯏꯕ ꯇ ꯃꯤꯅꯤꯠ ꯇꯤꯟ ꯃꯤꯅꯤꯠꯁꯨ ꯐꯅꯄꯉ ꯍꯥꯏꯥꯏꯌꯦ ꯀꯩ ꯍꯥꯏꯔꯤꯅꯣ ꯑꯣ ꯆ ꯆꯥꯛꯄꯗꯣ ꯈꯣꯡꯉꯤꯗꯅ
ꯑꯥ
ꯁꯥꯏ ꯑꯁꯦꯡꯕꯩ ꯁꯥꯏ ꯉ ꯔꯥꯡ ꯍꯥꯟꯗꯤ ꯈꯔ ꯊꯀ ꯁꯅꯔꯗꯤ ꯌꯥꯗ ꯔꯦ ꯆ ꯁꯥ ꯑꯃꯅꯤ ꯉꯁꯤꯁꯨ ꯈꯔ ꯈꯔ ꯁꯥꯏ ꯉꯁꯤ ꯉꯁꯤꯁꯤꯅꯅꯦ ꯅꯨꯡꯊꯤꯜꯁꯦ ꯌꯥꯝ ꯁꯥꯏꯕ ꯅꯨꯡꯁꯥ ꯊꯣꯛꯈꯤꯕꯗꯣ ꯉꯁꯤ ꯍꯅꯤꯡꯪꯕ꯭ꯔꯥ
ꯑ
ꯑꯗꯨꯒ ꯑꯣꯥꯛ ꯆꯥꯛ ꯐꯅ ꯆꯥꯛ ꯐꯅ ꯆꯥꯛꯄꯅ ꯑꯥ ꯅꯪ ꯂꯩꯗ ꯈꯪꯍꯜꯂꯝ ꯑꯣꯣ
ꯍ ꯑꯩ ꯍꯗꯦ
ꯑꯁꯨꯨꯝꯅꯤ ꯃꯔꯛ ꯑꯩꯡꯉꯛ ꯑꯩꯒꯤ ꯍꯧꯖꯤꯛ ꯌꯦꯡꯉꯛ ꯏꯁꯥꯁꯦ ꯂꯦꯞꯄ ꯂꯦꯞꯄ ꯍꯨꯃꯥꯡ ꯀꯌꯥꯃꯨꯛ ꯊꯣꯛꯂꯛꯄꯅꯡꯉꯣ ꯑꯩꯅꯦ ꯑꯩꯅ ꯂꯩꯕ ꯅꯣꯏ ꯑꯗꯨ ꯖꯒꯥꯗꯣ
ꯑꯥ
ꯑꯗꯨꯗ ꯂꯥꯛꯄ ꯀꯥꯟꯗꯅꯦ ꯁꯨꯃꯥꯏꯅ ꯑꯃ ꯊꯣꯛꯇꯦꯕ
ꯎꯝ
ꯎ ꯁꯤꯗ ꯂꯥꯛꯑꯒ ꯌꯥꯝ ꯁꯥꯊꯤꯌꯦ ꯅꯪ ꯍꯨꯃꯥꯡꯁꯨ ꯀꯟꯕ ꯑꯣꯏꯔꯗꯤ ꯖꯅ ꯇꯥꯅꯤ
ꯀꯊ ꯍꯦꯛꯇꯔꯤ ꯐꯣꯅ ꯁꯥꯥꯗ
ꯀꯥꯠꯊꯣꯛꯑꯗꯤ ꯀꯥꯦꯇ꯭ꯔꯗꯤ ꯅꯪꯕꯣ ꯀꯊꯣꯛꯑꯗꯤ ꯑꯗꯨ ꯀꯥꯊꯦ ꯅꯨꯡꯁꯥꯅꯤ ꯀꯩꯅꯣ ꯐꯖꯤ ꯐꯣꯔ ꯀꯥꯥꯁꯂꯤꯅꯦ
ꯍꯧꯖꯤꯀꯅ ꯁꯥꯖꯁꯤꯔꯁꯨ
ꯑ
ꯁꯥꯕ